ꯂꯧ
ꯍꯥꯎ ꯍꯥꯜꯂꯣ ꯇꯥꯏꯌꯦ ꯇꯥꯏꯌꯦ
ꯍꯜꯂꯣ
ꯑꯝ ꯇꯥꯏ ꯇꯥꯏ ꯑꯁ ꯑꯩ ꯉꯁꯤ ꯆꯥꯛ ꯈꯤꯇꯪ ꯆꯥ
ꯀꯔꯤ ꯀꯔꯤ ꯀꯝꯄ꯭ꯂꯦꯟ ꯂꯩꯔꯦ ꯉꯁꯤꯅ ꯑꯃꯨꯛ
ꯑꯩ ꯀꯝꯄ꯭ꯂꯦꯟ ꯀꯔꯤꯁꯨ ꯂꯩꯇꯦ
ꯌꯥꯝ ꯂꯩꯔꯝꯅꯤꯗ
ꯑꯍꯥꯥ ꯂꯩꯇꯦ
ꯎꯝꯍꯨꯝ ꯂꯩꯔꯝꯒꯅꯤ
ꯎꯝ ꯅꯣꯏꯗꯤ ꯀꯩ ꯏꯟꯖꯥꯡ ꯆꯥꯕ꯭ꯔꯣ ꯑꯣ ꯍꯣꯏ ꯆꯥꯔꯦ ꯑ
ꯀꯩ ꯏꯟꯖꯥꯡ ꯆꯥꯒꯦ ꯉꯁꯤꯗꯤ
ꯆꯝꯐꯨꯠ ꯀꯩꯅꯣ ꯎꯝ ꯏꯁꯀ꯭ꯋꯥꯆ ꯆꯝꯐꯨꯠ ꯇꯧꯋꯦ
ꯏꯁ꯭ꯀ꯭ꯋꯥꯁ ꯆꯝꯐꯨꯠꯇꯨꯅ ꯍꯥꯎꯕꯅꯦ ꯑꯩꯗꯤ ꯏꯁꯀ꯭ꯋꯥꯁꯇꯣ ꯍꯤꯟꯖꯥꯡ ꯊꯣꯡꯕꯗꯣ ꯆꯥꯅꯤꯡꯗꯦ
ꯑ ꯅꯣꯏꯗꯤ ꯆꯥꯕ ꯐꯪꯂꯝꯈꯤꯔꯣꯏꯅꯦ
ꯑꯩ ꯐꯪꯉꯦ ꯕꯨꯡꯉꯣ
ꯀꯗꯥꯏꯗ ꯂꯧꯕ ꯕꯖꯥꯔꯗ
ꯕꯖꯥꯔꯗ ꯅꯠꯇꯦ ꯌꯨꯝꯗꯒꯤ ꯊꯥꯔꯛꯑꯦ
ꯅꯣꯏꯔꯣꯝꯗꯁꯨ ꯍꯧꯕ꯭ꯔꯣ
ꯎꯝ
ꯅꯣꯏꯔꯣꯝꯗ ꯍꯥꯎꯔꯝꯃꯣꯏꯗ ꯃꯤ ꯏ ꯏꯪꯕ ꯃꯐꯝꯗ ꯍꯦꯟꯅ ꯍꯥꯎꯋꯦ
ꯈꯪꯗ꯭ꯔꯦ ꯑꯗꯨꯗꯤ ꯄꯨꯔꯛꯑꯣ ꯅꯪ ꯌꯦꯡꯒꯦ
ꯆꯥ
ꯍꯦꯟꯅ ꯍꯦꯟꯅ ꯍꯥꯎꯕꯗꯣ
ꯃꯤ ꯑꯩꯈꯣꯏꯗꯤ ꯀꯂꯔ ꯕ꯭ꯂꯨꯅꯦ ꯅꯣꯏꯒꯤꯗꯤ ꯋꯥꯏꯠꯁꯨ ꯂꯩꯗꯅ
ꯑꯦ ꯀꯃꯥꯏ ꯀꯂꯔ ꯕ꯭ꯂꯨ ꯌꯥꯎꯕ꯭ꯔꯥꯅꯦ ꯁꯀ꯭ꯋꯥꯁꯄꯨ
ꯌꯥꯎꯋꯦ ꯌꯥꯎꯋꯦ
ꯑꯩꯗꯤ ꯍꯧꯖꯤꯛꯅ ꯇꯥꯏ ꯑꯗꯨꯕꯨꯗꯤ
ꯎꯝ ꯑꯃ ꯑꯃꯅ ꯑꯃꯅ ꯀꯂꯔ ꯈꯔ ꯎꯝ ꯋꯥꯏꯠ ꯑꯣꯏ ꯋꯥꯏꯠ ꯈꯔ ꯆꯪꯔꯒ ꯑꯃ ꯂꯩꯇ꯭ꯔꯅꯦ
ꯎꯝ
ꯌꯥꯝ ꯋꯥꯏꯠ ꯅꯠꯇꯕꯤꯗ
ꯑꯩꯗꯤ ꯑꯥ ꯒ꯭ꯔꯤꯟ ꯑꯣꯏꯕꯗꯨꯅ ꯀꯩꯅꯣ ꯇꯧꯕꯅꯤꯅ ꯁꯣꯐ ꯑꯣꯏꯕꯅꯤꯅ ꯍꯥꯎꯋꯦ
ꯍꯣꯏ ꯒ꯭ꯔꯤꯟꯗꯨꯅ ꯍꯦꯟꯅ ꯍꯥꯎꯋꯦ
ꯎꯝ
ꯎꯝ ꯕ꯭ꯂꯨꯗꯤ ꯑꯩꯁꯨ ꯎꯗ꯭ꯔꯤꯗ ꯒ꯭ꯔꯤꯟꯗꯨꯅꯤ ꯑꯩꯅ ꯎꯕ
ꯀꯔꯤ ꯅꯪ ꯕ꯭ꯂꯨ ꯍꯥꯏꯕ ꯅꯠꯇ꯭ꯔꯣ ꯅꯪ ꯇꯧꯒꯅꯣ
ꯀꯥꯏꯗꯒꯤ ꯕ꯭ꯂꯨ ꯑꯩꯗꯤ ꯉꯁꯤ ꯈꯛꯇ ꯇꯥꯏ ꯈꯜꯂꯤ
ꯑꯩ ꯑꯩ ꯁꯣꯏꯈꯤꯕꯒꯤꯅꯦ ꯅꯪ ꯉꯥꯛꯄꯤꯌꯨ ꯁꯣꯏꯈꯤꯕꯒꯤꯅꯦ
ꯉꯥꯛꯄꯤꯔꯣꯏ
ꯎꯝ ꯑꯩꯅ ꯁꯣꯏꯈꯤꯕꯒꯤꯅꯦ ꯑꯥ ꯒ꯭ꯔꯤꯟ ꯍꯥꯏꯒꯦꯅ ꯇꯧꯕ ꯕ꯭ꯂꯨꯗ ꯆꯠꯈ꯭ꯔꯦ ꯑꯗꯨꯝ
ꯑꯁ ꯐꯤ ꯍꯥꯞ ꯐꯤ ꯏꯜꯂꯨꯁꯨ ꯃꯨꯛ ꯁꯥꯕ ꯏꯟꯗ꯭ꯔꯗꯤ ꯃꯨꯛ ꯌꯥꯗꯕ ꯀꯩꯅꯣ
ꯅꯪ ꯄꯨꯛ ꯅꯥꯕꯗꯨ ꯇꯣꯛꯇ꯭ꯔꯤꯕ꯭ꯔꯣ
ꯎꯝ ꯅꯪ ꯀꯩꯅꯣ ꯇꯧꯗ꯭ꯔꯤ ꯐꯥꯔꯕꯣ ꯉꯁꯤꯗꯤ
ꯌꯥꯝ ꯐꯕ ꯅꯠꯇꯦꯗ ꯑꯗꯨꯝ ꯂꯣꯛ ꯂꯣꯛꯀꯨꯝꯕ ꯑꯗꯨꯝ ꯂꯩꯌꯦꯗꯥ
ꯑꯗꯣ ꯏꯁꯤꯡ ꯑꯁꯥꯕꯒ ꯆꯝꯄ꯭ꯔꯥ ꯊꯛꯑꯣ ꯍꯥꯏꯔꯦꯗꯅ ꯑꯩ
ꯍꯣꯏ ꯑꯗꯣ ꯇꯧꯋꯦ ꯑ ꯈꯣꯏꯍꯤ ꯊꯛꯑꯦ
ꯎꯝ ꯈꯣꯏꯍꯤꯁꯨ ꯐꯕꯅꯦ
ꯈꯣꯏꯍꯤꯒ ꯈꯣꯏꯍꯤꯒ ꯑꯩꯈꯣꯏꯒꯤ ꯀꯩꯅꯣ ꯎꯝ ꯑ
ꯑꯈꯣꯏꯗꯗꯤ ꯁꯝꯇ꯭ꯔꯣꯛ ꯍꯥꯏꯕꯅꯤ ꯀꯔꯤ ꯍꯥꯏꯕ꯭ꯔꯥ ꯑꯁ ꯀꯥꯎꯔꯤꯅꯦ ꯎꯝ ꯃꯣꯏ ꯑꯈꯥꯕ ꯑꯃ ꯂꯩꯇ꯭ꯔꯥ ꯃꯆꯥ ꯑꯃ ꯄꯥꯟꯕꯤ ꯇꯤꯡꯈꯪ ꯄꯥꯜꯂꯒ
ꯇꯤꯡꯈꯪ ꯄꯥꯜꯂꯒ ꯃꯆꯥ ꯃꯆꯥ
ꯍꯣꯏ ꯍꯣꯏ ꯍꯣꯏ ꯑꯗꯨ ꯑꯗꯨꯒ ꯁꯨꯒꯥꯏꯔꯒ ꯊꯛꯄ
ꯑꯗꯨ ꯏꯁꯤꯡ ꯑꯁꯥꯕꯗ ꯎꯝ ꯀꯩꯅꯣ ꯈꯣꯏꯍꯤ ꯍꯥꯞꯄꯒ ꯊꯥꯛꯄꯗꯣ
ꯑꯥ
ꯑꯗꯨꯁꯨ ꯐꯕꯅꯦ
ꯑꯗꯨꯃꯥꯏꯅ ꯇꯧꯋꯦ ꯍꯣꯏ
ꯆꯝꯄ꯭ꯔꯥ ꯌꯥꯎꯗ꯭ꯔꯗꯤꯒꯣ
ꯑꯗꯨꯃꯥꯏꯟ ꯇꯧꯋꯦ ꯎꯝ ꯑꯥꯝ ꯅꯪ ꯍꯌꯦꯡ ꯊꯕꯛ ꯆꯠꯂꯣꯏꯗ꯭ꯔꯣ
ꯍꯌꯦꯡꯗꯤ ꯆꯠꯀꯅꯤ
ꯎꯝ ꯌꯥꯝ ꯐꯩ
ꯅꯨꯡꯄꯦꯟ ꯑꯅꯧꯕꯃꯨꯛ ꯁꯥꯕ ꯆꯠꯀꯦ
ꯑ ꯑ ꯑ ꯐꯣꯔꯃꯦꯜ ꯈꯣꯡꯒ꯭ꯔꯥꯎꯒꯨꯝꯕ ꯑꯗꯨꯝ
ꯍꯣꯏ ꯐꯣꯔꯃꯦꯜ ꯑꯃ ꯅꯨꯄꯤꯒꯤꯗꯤ ꯂꯣꯏꯔꯦ ꯑꯃꯨꯛ ꯍꯌꯦꯡ ꯅꯨꯄꯥꯒꯤ ꯁꯥꯒꯅꯤ
ꯍꯥꯏꯝꯅꯦ ꯏꯕꯦꯝꯃ
ꯅꯨꯄꯥꯒꯤ ꯍꯌꯦꯡ ꯇꯝꯒꯅꯦꯕ ꯍꯌꯦꯡ
ꯇꯝꯗ꯭ꯔꯤ ꯅꯨꯄꯤ ꯅꯨꯄꯥ ꯅꯨꯄꯤ ꯅꯨꯄꯥ ꯇꯣꯉꯥꯟ ꯇꯣꯉꯥꯟ ꯂꯩꯕ꯭ꯔꯣ ꯍꯥꯏꯖꯤꯕꯣ
ꯍꯣꯏ ꯇꯣꯉꯥꯜꯂꯦ ꯅꯨꯄꯥꯒꯤ ꯅꯨꯄꯥꯒꯤꯗꯤ ꯄꯣꯀꯦꯠ ꯍꯥꯞꯀꯅꯦꯕ ꯄꯣꯀꯦꯠ ꯍꯥꯞꯀꯅꯤ ꯈꯔ ꯄꯣꯏꯟꯇꯦꯠ ꯑꯣꯏꯔꯛꯒꯅꯤ ꯁꯦꯞꯇꯣ ꯑꯅꯤꯗꯒꯤ
ꯎꯝ
ꯑꯟ ꯈꯔ ꯀꯩꯅꯣ ꯁꯦꯞ ꯇꯥꯍꯜꯂꯛꯀꯅꯤ ꯑꯗꯨꯒ ꯕꯦꯜꯒꯤ ꯄꯣꯁꯀꯤꯗꯣꯀꯣ ꯊꯧꯔꯤ ꯍꯥꯞꯀꯅꯤ ꯀꯩꯅꯣ ꯇꯧꯅꯦꯕ ꯑꯗꯨꯒꯨꯝꯕꯗꯨ ꯍꯥꯞꯄꯦꯕ ꯅꯨꯄꯤꯒꯤꯗꯤ ꯄꯨꯔꯥ ꯄꯦꯔꯦꯂꯦꯜꯅꯦꯕ
ꯆꯦꯅ ꯄꯔꯐ꯭ꯌꯨꯝ ꯊꯥꯔꯑꯦ
ꯌꯥꯝ ꯐꯩꯀꯣ ꯃꯆꯦ ꯂꯩꯕꯁꯤꯡꯗꯤ
ꯄꯥꯔꯐꯤꯝ ꯊꯥꯔꯛꯑꯦ ꯄꯥꯔꯐꯤꯝ ꯑ
ꯑꯩꯗꯤꯀꯣ ꯄꯥꯔꯐ꯭ꯌꯨꯝꯒꯨꯝꯕ ꯑꯗꯨꯒ ꯀꯩ ꯍꯥꯏꯖꯤꯔ ꯀꯣꯁꯃꯦꯇꯤꯛ ꯀꯨꯝꯕꯗꯣ
ꯑ
ꯑꯩꯗꯤ ꯁꯤꯖꯤꯟꯅꯍꯟꯅꯤꯡꯗꯦ
ꯑꯣ
ꯑꯩꯅ ꯁꯤꯖꯤꯟꯅꯔꯤꯁꯦ ꯂꯤꯞ ꯕꯥꯝ
ꯑ ꯄꯔꯐꯤꯝꯒ ꯎꯝ ꯇꯤ ꯁꯔꯠ ꯑꯃ ꯊꯥꯔꯛꯑꯦ
ꯎꯝ ꯅꯪꯕꯨ ꯌꯥꯝ ꯅꯨꯡꯁꯤꯕ ꯃꯥꯜꯂꯤꯅꯦ
ꯍꫭꯏ ꯅꯨꯡꯁꯤꯝꯅꯦ ꯀꯩꯅꯣ
ꯄꯨꯛꯁꯦ
ꯀꯩꯅꫭ ꯑ ꯀꯩ ꯍꯥꯏꯕ꯭ꯔ ꯀꯥꯎꯔꯦꯅꯦ ꯅꯪ ꯂꯤꯞꯁꯇꯤꯛꯀꯨꯝꯕ ꯁꯤꯖꯤꯟꯅꯗꯕ꯭ꯔ
ꯑꯩ ꯁꯤꯖꯤꯟꯅꯗꯦ ꯑꯗꯨꯒꯨꯝꯕꯗꯣ
ꯂꯣꯏꯔꯦꯍꯦ ꯅꯨꯄꯤ ꯑꯃ ꯑꯣꯏꯔꯒ
ꯃꯤꯗꯤ ꯀ꯭ꯔꯤ ꯀ꯭ꯔꯤꯅꯣ ꯃꯥꯏꯗ ꯌꯥꯝ ꯇꯧꯋꯤꯗꯅ ꯑꯩꯗꯤ ꯇꯧꯗꯕꯅꯤ
ꯅꯦꯆꯔꯦꯜꯅꯤꯅꯤꯀꯣ
ꯂꯤꯞ ꯕꯥꯝ ꯊꯥꯏ ꯂꯣꯏꯔꯦ
ꯏꯁ ꯂꯣꯏꯔꯦ ꯁꯝ ꯁꯦꯝꯐꯨꯒ ꯁꯤꯖꯤꯟꯅꯗꯕ꯭ꯔꯣ ꯅꯪꯕꯣ
ꯁꯦꯝꯄꯨꯕꯨꯨꯗꯤ ꯁꯤꯖꯤꯟꯅꯩꯍꯦ ꯃꯥꯏꯗ ꯍꯥꯏꯕꯅꯦ ꯀꯩꯅꯣ
ꯎꯝ ꯁ꯭ꯀꯤꯟꯗꯨꯁꯨ ꯈꯔ ꯈꯔ ꯇꯩꯕꯅꯦ ꯀꯔꯤ ꯀꯔꯤ ꯑꯣꯏꯔꯁꯨ
ꯐꯠꯇ꯭ꯔꯣ ꯑꯗꯨꯅ ꯍꯣꯏ ꯑꯥ ꯍꯥ
ꯑꯧ
ꯎꯝ ꯍꯣꯏ ꯏꯚꯤꯅꯤꯡꯗꯁꯨ ꯁꯥꯔꯚꯤꯁ ꯂꯩꯑꯦ
ꯄꯨꯡ ꯀꯌꯥꯗꯅꯣ
ꯄꯨꯡ ꯑꯅꯤ ꯃꯈꯥꯏꯗ
ꯃꯤ ꯈꯔꯗꯤ ꯅꯨꯡꯗꯥꯡ ꯀꯥꯕꯁꯨ ꯌꯥꯎꯏꯀꯣ
ꯍꯣꯏ ꯑꯦ ꯇꯥꯟꯒ꯭ꯔꯦꯗ ꯅꯨꯡꯗꯥꯡ ꯀꯕꯗꯤ
ꯑꯩꯁꯨ ꯇꯜꯂꯦ
ꯍꯣꯏ ꯂꯩ ꯕꯤꯠ ꯂꯩꯇꯦ ꯎꯝ
ꯑꯩꯁꯨ ꯐꯅꯦꯛ ꯃꯔꯨꯞ ꯁꯥꯟꯅꯁꯤꯔꯥ ꯈꯪꯗꯦ
ꯀꯌꯥ ꯀꯌꯥ ꯀꯌꯥ ꯀꯌꯥꯗ ꯍꯧꯕ꯭ꯔꯥ
ꯈꯪꯗꯦ ꯀꯌꯥ ꯀꯌꯥꯗ ꯍꯧꯕꯅꯣ ꯐꯅꯦꯛ ꯃꯔꯨꯞ ꯁꯅꯥꯕ ꯁꯨꯔꯣꯛꯇꯤ ꯄꯩꯁꯥ ꯂꯩꯔꯗꯤ ꯆꯠꯂꯒ ꯍꯦꯛꯇ ꯀꯩꯅꯣ ꯕꯖꯥꯔꯗ ꯂꯧꯕꯗꯣ
ꯑꯝ
ꯑꯗꯨꯅꯁꯨ ꯐꯩꯌꯦ
ꯑꯣ ꯍꯥꯏꯗꯤ ꯍꯣꯡꯅ ꯍꯣꯡꯅ ꯑꯗꯨꯝ ꯍꯣꯜꯁꯦꯜꯗ ꯑꯗꯨꯝ ꯐꯪꯕ꯭ꯔꯥ
ꯎꯝ ꯀꯩꯅꯣ ꯎꯝ ꯌꯥꯝ ꯇꯥꯡꯅ ꯁꯥ ꯀꯩ ꯍꯥꯏꯁꯤꯔꯥ ꯈꯨꯠꯅ ꯁꯥꯕ ꯑꯃ ꯂꯩꯗꯅ ꯑꯗꯨꯕꯨꯗꯤ ꯃꯃꯜ ꯇꯥꯡꯕꯅꯦ ꯑꯗꯨꯕꯨ ꯀꯔꯤꯒꯤꯅꯣ ꯃꯦꯆꯤꯟ ꯑꯃ ꯁꯥꯕ ꯂꯩꯗꯅ
ꯅꯣꯏ ꯅꯣꯏꯒꯤ ꯐꯅꯦꯛ ꯀꯩꯅꯣ ꯍꯧꯖꯤꯛ ꯄ꯭ꯔꯥꯏꯖ ꯀꯌꯥ ꯂꯩꯕ꯭ꯔꯥ ꯃꯃꯟꯁꯦ
ꯑꯗꯣ ꯁꯤꯝꯄꯜ ꯑꯣꯏꯕ ꯃꯤꯅ ꯁꯥꯕꯗꯨꯗꯤ ꯊ꯭ꯔꯤ ꯀꯦꯗꯒꯤ ꯍꯧꯋꯦ ꯊ꯭ꯔꯤ ꯀꯦ ꯐꯣꯔ ꯀꯦꯗꯒꯤ ꯍꯧꯋꯦ
ꯈꯔ ꯈꯨꯠ ꯆꯪꯅ ꯁꯥꯕꯗꯣ
ꯈꯨꯠ ꯆꯥꯡꯅ ꯀꯩꯅꯣ ꯇꯧꯕꯗꯤ ꯂꯤꯁꯤꯡ ꯇꯔꯦꯠ ꯅꯤꯄꯥꯜ ꯃꯥꯄꯜ ꯇꯔꯥ ꯂꯤꯁꯤꯡ ꯀꯨꯟꯊ꯭ꯔꯥ ꯌꯧꯕꯁꯨ ꯌꯥꯎꯕꯅꯦ
ꯑꯣ
ꯄꯦꯇꯥꯔꯟ ꯄꯦꯇꯥꯔꯟ ꯔꯥꯎꯟꯒꯨꯝꯕ ꯄꯦꯇꯥꯔꯟ ꯔꯥꯎꯟꯒꯨꯝꯕ ꯆꯠꯄ ꯌꯥꯎꯋꯦꯕ ꯑꯗꯣ ꯍꯧꯖꯤꯛꯇꯤ ꯀꯨꯟꯊ꯭ꯔꯥ ꯀꯨꯟꯊ꯭ꯔꯥ ꯌꯧ ꯇ꯭ꯔꯦ ꯍꯥꯏ ꯍꯧꯖꯤꯛꯇꯤ ꯀꯩꯅꯣ ꯃꯃꯟꯗꯣ ꯃꯤ ꯈꯪꯕ ꯁꯥꯕ ꯍꯩꯕ ꯌꯥꯝꯂꯛꯄꯒꯤꯀꯣ ꯂꯤꯁꯤꯡ ꯀꯨꯟ ꯂꯤꯁꯤꯡ ꯅꯠꯇꯦ ꯇ꯭ꯋꯦꯜꯐ ꯀꯦ ꯊꯥꯔꯇꯤꯟ ꯀꯦ ꯑꯗꯨ
ꯎꯝ ꯑꯗꯨꯋꯥꯏꯗ ꯂꯩꯅꯕꯅꯤꯗ ꯍꯥꯏꯗꯤ ꯑꯩꯁꯨ ꯑꯗꯨꯝ ꯏ ꯆꯦ ꯍꯣꯏꯅ ꯑꯗꯨꯝ ꯇꯧꯕꯗ ꯑꯗꯨꯝ ꯈꯪꯉꯦꯕ
ꯎꯝ ꯇꯨꯋꯦꯜꯞ ꯀꯦ ꯊꯥꯔꯇꯤꯟ ꯀꯦꯗꯁꯨ ꯌꯥꯎꯋꯦ ꯍꯧꯖꯤꯛꯇꯤ ꯅꯍꯥꯟꯗꯤ ꯊꯥꯔꯇꯤ ꯀꯦꯒꯨꯝꯕ ꯌꯥꯎꯋꯦ ꯍꯥꯏ ꯑꯗꯣ ꯍꯥꯟꯅ ꯊꯣꯛꯄꯗꯀꯣ
ꯏꯁ ꯑꯗꯨꯗꯣ ꯄꯨꯔꯥ ꯑꯣꯔꯤꯖꯤꯅꯦꯜ ꯑꯣꯏꯔꯝꯅꯤꯅꯦ
ꯎꯝ
ꯎꯝ ꯑꯣꯔꯤꯖꯤꯅꯦꯜ ꯑꯣꯔꯤꯖꯤꯅꯦꯜ ꯊꯝꯗꯦ ꯅꯪ
ꯂꯩꯇꯦ ꯁꯥꯕꯁꯨꯨ ꯍꯩꯇꯦ
ꯑꯦ ꯂꯣꯏꯔꯦꯍꯦ ꯊꯝꯃꯣꯅꯦ ꯀꯔꯤꯔ ꯍꯥꯞ ꯍꯥꯞꯁꯨ ꯍꯥꯞꯇꯕ ꯖꯥꯠꯂꯥ ꯅꯪꯖꯤ
ꯎꯝ
ꯍꯥꯥ
ꯑꯩꯗꯤꯀꯣ ꯑꯁ ꯍꯧꯖꯤꯛ ꯂꯩꯁꯨ ꯂꯩꯇꯦ
ꯍꯥ
ꯑꯩꯗꯤ ꯁꯤꯝꯄꯜ ꯁꯤꯝꯄꯜ ꯑꯣꯏꯕꯗꯣ ꯑꯗꯨꯝ ꯍꯥꯞꯄꯦꯕ ꯈꯨꯗ ꯂꯩꯔꯁꯨ ꯍꯥꯏꯗꯤ ꯀꯔꯤ ꯍꯥꯏꯁꯤꯔꯥ
ꯑꯥ
ꯐꯤꯔꯣꯟꯜꯗ ꯀꯩꯅꯣ ꯇꯧꯕ ꯑꯩ ꯍꯥꯞꯇꯦꯕ ꯑꯩꯒꯤ ꯊꯤꯔꯁꯨ ꯑꯩꯒꯤ ꯀꯝꯐꯣꯔꯠ ꯑꯣꯏꯕꯗꯣ ꯑꯩꯒꯤ ꯀꯝꯐꯣꯔꯠ ꯑꯣꯏꯕꯗꯣ ꯑꯣꯏꯅ ꯑꯗꯨꯝ ꯍꯥꯞꯄꯅꯦ ꯑꯩꯗꯤ ꯑꯗꯨꯒꯤ ꯃꯤꯁꯤꯡ ꯅꯪꯁꯦ ꯂꯩꯁꯥꯕꯤꯒ ꯃꯥꯟꯗ꯭ꯔꯦ ꯅꯣꯏ ꯅꯃꯥꯅ ꯍꯦꯟꯅ ꯐꯤꯔꯣꯜ ꯀꯔꯤ ꯍꯥꯏꯁꯤꯔꯥ
ꯑꯥ
ꯐꯖꯅ ꯍꯥꯞꯄꯦ ꯅꯪꯗꯤ ꯃꯧꯒ ꯆꯞ ꯃꯥꯟꯅꯔꯦ ꯍꯥꯏꯔꯛꯏꯅꯦ ꯑꯩꯅ ꯑꯁꯤꯗ ꯀꯅꯥꯗ ꯑꯩꯅ ꯌꯦꯡꯍꯟꯅꯤꯡꯉꯥꯏ ꯂꯩꯕ꯭ꯔꯥ ꯗꯥꯔꯀꯥꯔ ꯇꯥꯗꯦ ꯍꯥꯏꯕ ꯑꯩꯅ
ꯍꯦ ꯍꯦ ꯅꯠꯇꯦ ꯑꯩꯅ ꯍꯥꯏꯗꯤ ꯀꯔꯤ ꯀꯔꯤ ꯎꯝ ꯆꯥꯔꯆ ꯆꯠꯄꯒꯤ ꯀꯔꯤ ꯀꯔꯤ ꯇꯧꯕꯒꯤ ꯑꯗꯨꯝ ꯑꯃ ꯑꯅꯤꯗꯤ ꯊꯝꯕ ꯌꯥꯏꯅ
ꯂꯩꯌꯦ
ꯎꯝ
ꯑꯗꯨꯕꯨ ꯑꯗꯨꯒꯨꯝꯕꯗꯣ
ꯑꯥ
ꯎꯝ ꯄꯦꯇꯥꯟ ꯍꯥꯞꯄꯗꯣ
ꯑꯥ
ꯑꯗꯨ ꯌꯥꯝ ꯊꯥꯏꯌꯦꯕ ꯑꯗꯨꯒꯤ ꯑꯁ ꯑꯩꯗꯤ ꯑꯩ ꯁꯦꯠꯅꯤꯡꯗꯦ ꯑꯗꯨꯒꯨꯝꯕꯗꯣ ꯌꯥꯝ ꯄꯥꯔꯒ ꯂꯥꯏꯠ ꯑꯣꯏꯕꯗꯨꯅ ꯑꯩꯗꯤ ꯁꯦꯠꯅꯤꯡꯉꯤꯕ ꯑꯗꯨꯒꯨꯝꯗꯣ ꯏ ꯑꯩꯗꯤ ꯍꯥꯞꯅꯤꯡꯗꯦ ꯇꯤꯂꯥꯏ ꯈꯣꯝꯕꯤꯒꯨꯝꯕ ꯀꯩ ꯀꯩꯅꯣ ꯆꯪꯕꯒꯤ ꯇꯥꯏꯞꯇ ꯀꯩꯅꯣ ꯖꯦꯛ ꯐ꯭ꯔꯨꯠꯀꯤ ꯄꯥꯝꯕꯤꯗ ꯑꯃ ꯂꯩꯕꯗꯣ
ꯍꯣꯏ
ꯑꯗꯣ ꯃꯥꯜꯂꯦ ꯑꯩꯗꯤ ꯇꯜꯂꯦ ꯍꯥꯞꯅꯤꯡꯗꯦ
ꯑꯥ
ꯑꯗꯨꯒꯤ ꯍꯩꯅꯗꯦ ꯑꯩꯗꯤ ꯌꯥꯝ ꯂꯥꯏꯠ ꯑꯣꯏꯕ ꯁꯤꯝꯄꯜ ꯑꯣꯏꯕ ꯍꯥꯏꯗꯤ ꯁꯤꯝꯄꯜ ꯑꯣꯏꯕ ꯄꯣꯠꯅ ꯄꯥꯝꯃꯦꯕ
ꯑꯣ ꯂꯩꯁꯨ ꯗꯤꯖꯥꯏꯟ ꯖꯠ ꯖꯠ ꯂꯩꯀꯣ
ꯍꯣꯏ ꯗꯤꯖꯥꯏꯟ ꯌꯥꯝꯕꯅꯦ
ꯎꯝ ꯑꯗꯨꯕꯨ ꯀꯃꯥꯟ ꯑꯣꯏꯅ ꯁꯤꯖꯤꯟꯅꯕ ꯑꯃ ꯂꯩꯌꯦꯅ
ꯎꯝ
ꯅꯣꯏꯁꯨ ꯃꯆꯨ ꯇꯣꯉꯥꯟ ꯇꯣꯉꯥꯟ ꯂꯩꯀꯣ
ꯎꯝ ꯃꯆꯨ ꯌꯥꯝꯃꯦ ꯃꯃꯥꯅ ꯍꯥꯞꯅꯤꯡꯕ ꯃꯆꯨꯗꯨ ꯑꯗꯨꯝ ꯍꯥꯞꯄ ꯌꯥꯏꯑꯦꯕ
ꯍꯣꯏ ꯈꯔ ꯕ꯭ꯂꯦꯛ ꯑꯣꯏꯕ ꯑꯃ ꯌꯥꯎꯋꯦ ꯈꯔ ꯀꯔꯤ ꯒ꯭ꯔꯦ ꯑꯣꯏꯕ꯭ꯔꯥ ꯌꯦꯂꯣ ꯑꯣꯏꯕ꯭ꯔꯥ ꯑꯃ ꯀꯔꯤ ꯇꯔꯥꯂ ꯈꯪꯗꯦꯗ ꯑꯗꯨ ꯃꯔꯛ ꯃꯔꯛ ꯑꯣꯏꯌꯦꯕ ꯅꯪꯁꯨ ꯅꯣꯏ ꯅꯣꯏꯒꯤ ꯅꯣꯏꯒꯤ ꯍꯥꯏꯗꯤ ꯑꯄꯥꯝꯕꯗꯤ ꯑꯃꯗꯤ ꯌꯥꯎꯔꯝꯅꯤꯅ
ꯈꯪꯗꯦꯗ ꯑꯩꯗꯤ
ꯎꯝ
ꯑꯗꯨꯒꯨꯝꯕꯗꯣ ꯌꯥꯝ ꯀꯩꯅꯣ ꯇꯧꯗꯦꯕ
ꯑꯥ